ꯄꯤꯁꯅꯦ ꯐꯖꯕ ꯅꯤ ꯄꯔ
ꯑꯗꯨꯅꯦ ꯑꯗꯨꯅꯦ ꯅꯨꯄꯤ ꯍꯥꯏꯗꯤ ꯄꯣꯄꯨꯂꯦꯁꯟ ꯌꯦꯡꯉꯣ ꯍꯥꯏꯗꯤ ꯅꯨꯄꯤꯒ ꯅꯨꯄꯤꯒꯤ ꯄꯣꯄꯨꯂꯦꯁꯟ ꯄꯨꯂꯞ ꯄꯨꯔꯛꯗꯣ ꯆꯪꯉꯦ ꯑꯗꯨꯒ ꯅꯨꯄꯥ ꯍꯈꯣꯏꯁꯨ ꯄꯥꯝꯕ ꯂꯩꯗꯅ ꯃꯉꯣꯟꯗ
ꯍꯣꯏ
ꯅꯨꯄꯥ ꯅꯨꯄꯥ ꯍꯟꯗ꯭ꯔꯦꯠ ꯄꯥꯔꯁꯦꯟꯗ ꯐꯤꯐꯇꯤ ꯄꯥꯔꯁꯦꯟꯗꯤ ꯅꯨꯄꯥꯁꯤꯡꯗ ꯔꯣꯅꯥꯗ ꯑꯣꯏꯒ ꯇ ꯑꯣꯏꯔꯝꯒꯅꯦꯕ ꯑꯗꯨꯗ ꯅ ꯑꯗꯨ ꯑꯗꯨ ꯁꯤꯗꯂ ꯄꯨꯜꯂ ꯃꯇꯝꯗꯗꯤ ꯃꯥꯒꯤ ꯔꯣꯅꯥꯜꯗꯣꯒꯤ ꯐꯦꯟꯗꯣ ꯌꯦꯡꯉꯣ ꯏꯟꯗꯤꯌꯥꯒꯤ ꯄꯣꯄꯨꯂꯦꯁꯟꯗꯦ ꯌꯦꯟ ꯇꯪ ꯅꯣꯣꯏꯗ ꯎ ꯋꯥ ꯍꯦꯛ ꯊꯥꯔꯠ ꯂꯥꯔꯖꯦꯁ ꯑꯣꯏꯔꯤꯗꯣ ꯀꯝꯝꯕꯊ ꯑꯩꯗꯤ ꯄꯥꯝꯃꯦ ꯈꯪꯗꯦ ꯃꯥꯁꯦ ꯑꯩꯅ ꯃꯉꯣꯟꯗ ꯄꯥꯝꯕꯁꯦ ꯍꯥꯏꯗꯤ ꯃꯥꯗꯤ ꯌꯨꯁꯨ ꯊꯛꯇꯦꯗꯅ ꯃꯥ ꯌꯨꯊ ꯦ ꯑꯗꯨꯒ ꯃꯥ ꯇꯦꯇꯨ ꯍꯇꯦ ꯃꯉꯣꯟꯗ ꯑꯩꯅ ꯄꯥꯝꯕꯁꯦ ꯑꯗꯨꯒ ꯃꯥꯗ ꯋꯥꯈꯥꯠ ꯌꯥꯝ ꯑꯣꯏ ꯑꯗꯨꯅ ꯃꯥꯒꯤ ꯃꯥꯒꯤ ꯁꯤꯒꯨꯝꯕ ꯃꯥꯒꯤ ꯄꯔꯁꯣꯅꯦꯂꯤꯇꯤ ꯁꯤꯒꯨꯝꯕ ꯃꯥꯒꯤ ꯊꯕꯛꯁꯦ ꯑꯩ ꯑꯩꯁ ꯏꯁꯥꯗꯝ ꯄꯥꯝꯖꯕ ꯑꯣꯏꯑꯕ ꯃꯤꯦꯁꯤ ꯑꯩꯈꯣꯏꯅꯗꯤ ꯇꯦꯇꯨꯁꯨ ꯍꯛꯑꯦ ꯑꯗꯨꯕꯨ ꯋꯥꯁꯨ ꯉꯥꯡꯗꯦ ꯑꯗꯨꯃꯅ ꯂꯩ ꯃꯤꯉꯣꯟꯗ ꯃꯣꯇꯤꯚꯦꯁꯟꯁꯨ ꯄꯤꯕ ꯍꯩꯇꯦ
ꯃꯥꯁꯤꯡ ꯊꯣꯛꯇꯦ
ꯊꯣꯛꯇ ꯃꯔꯣꯟ ꯊ ꯊꯣꯛꯣꯛꯇ ꯑꯗꯨꯒ ꯃꯤ ꯄꯔꯁ ꯃꯤ ꯃ
ꯅꯥ ꯅꯅꯥꯗꯣꯒꯤ ꯄꯥꯝꯕꯁꯤ ꯃꯥꯁꯦ ꯍꯥꯔꯗ ꯋꯥꯔꯀꯤꯡꯅꯦꯕ ꯌꯥꯝ ꯗꯤꯁꯤꯄ꯭ꯂꯤꯟ ꯂꯩꯕ ꯑꯗꯣ ꯌꯥꯝ ꯄ꯭ꯔꯤꯟꯁꯤꯄꯜ ꯌꯥꯝ ꯂꯩꯅ
ꯄꯤꯟꯁꯤꯄꯥꯜ ꯌꯥꯝꯝꯅ ꯍꯣ ꯍꯣ ꯍꯣꯏ ꯍ ꯍꯣ ꯍꯣꯏ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
ꯍ ꯍꯣꯏ
ꯃꯥꯥꯏ ꯣꯗꯤ ꯇ ꯏꯉꯣꯟꯦ ꯍ ꯐꯣꯇꯤ ꯋꯥꯟ ꯑꯈꯪꯒꯤ ꯇ ꯍꯥꯏ
ꯑꯗꯨꯒ ꯌꯦꯡꯉꯣ ꯃꯥꯒꯤ ꯃꯥꯒꯤ ꯀꯩꯅꯣꯗꯣ ꯑ ꯃꯣꯚꯁꯟ ꯁꯄꯤꯁꯤꯣ ꯃꯥꯪꯉꯦꯕ ꯌꯥꯡ ꯌꯪꯁꯇꯥꯔꯗꯣ ꯃꯥꯅ ꯉꯥꯡꯉꯤꯕꯅꯤ ꯃꯣꯏ
ꯑꯗꯨꯗꯅꯦꯕ ꯑꯩꯈꯣꯏꯅ ꯁꯞꯄꯣꯔꯠ ꯇꯧꯔꯤꯁꯤꯦ ꯑꯗꯨꯝ ꯃꯣꯏꯗꯤ ꯚꯥꯞ ꯇꯥꯅꯕ
ꯃꯤꯈꯅ ꯞ ꯇꯥꯗ ꯭ꯂꯥꯏꯟ ꯐꯣ꯭ꯂꯟ ꯐꯣꯔ ꯇꯥꯏꯞꯇ ꯃꯤꯁꯤꯗ ꯄꯣꯛꯛꯏꯅ ꯃꯤꯁꯤꯁꯦ ꯀꯅꯥꯅꯁꯨ ꯈꯪꯉꯝꯃꯣꯏ
ꯑꯩꯣꯏꯗꯤ ꯁꯛꯇ ꯌꯦꯡꯕ ꯅꯠꯇꯦꯕ ꯍꯥꯏꯠꯇ ꯌꯦꯡꯕ ꯅꯠꯇꯦ ꯠꯇꯕ ꯃꯥꯒꯤ ꯄ꯭ꯔꯤꯟꯁꯤꯄꯥꯜ ꯃꯒꯨꯟꯗꯣ ꯃꯕꯅꯦ ꯑꯗꯨꯗ ꯌꯦꯡꯗꯦꯅ
ꯍꯣꯏ ꯑꯩꯈꯣꯏꯅ ꯑꯗꯨ ꯄꯥꯝꯃꯦꯕ
ꯎꯝ
ꯑꯩꯗꯤ ꯍꯥꯏꯗꯤ ꯔꯣꯅꯥꯜꯗꯣꯒꯤ ꯃꯣꯇꯤꯚꯦꯁꯟ ꯏꯁꯄꯤꯆ ꯌꯥꯝ ꯌꯦꯡꯉꯦ ꯋꯥꯈꯐꯝꯗ ꯑꯗꯨꯝ
ꯎꯝ
ꯌꯥꯝ ꯃꯥꯅ ꯃꯥꯅ ꯍꯥꯟꯅꯗꯤ ꯃꯥꯁꯨ ꯄꯣꯔ ꯐꯦꯃꯤꯂꯤꯗ ꯂꯥꯛꯄꯅꯦ ꯀꯃꯥꯏꯅ ꯃꯥ ꯏꯁꯇ꯭ꯔꯒꯜ ꯂꯥꯛꯀꯦ ꯈꯣꯠꯀꯦ ꯌꯦꯡꯉꯣꯏ ꯁꯤ ꯂꯥꯛꯈ꯭ꯔꯖꯥꯠꯅꯤ
ꯎꯝ
ꯦꯁꯤꯒꯤ ꯏꯁꯇ꯭ꯔꯒꯜꯒ ꯃꯥꯒꯤ ꯏꯁꯇ꯭ꯔꯒꯜꯗ ꯈꯔ ꯈꯦꯅꯦꯕ ꯃꯤꯁꯤꯗꯤ ꯐꯔ ꯄꯠꯇ꯭ꯔꯁꯨ ꯂꯥꯛꯑ ꯃꯦꯁꯤꯗ ꯁꯤ ꯂꯥꯏꯔꯕ ꯍꯥꯏꯔꯁꯨ ꯃꯥꯒꯤ ꯐꯦꯃꯤꯂꯤꯗꯣ ꯑꯗꯨꯕ ꯑꯃꯔꯣꯝꯗꯗꯤ ꯅꯨꯡꯉꯥꯏꯌꯦꯕ
ꯃꯦꯁꯤꯗꯤ ꯑ
ꯍꯣꯏ
ꯃꯤꯁꯤꯗꯤ ꯑꯃꯔꯣꯝꯗ ꯃꯣꯏꯗꯤ ꯕꯔꯁꯂꯤꯅꯥꯅ ꯗꯥꯏꯔꯦꯛ ꯂꯥꯛꯑꯒ ꯂꯩꯊꯣꯛꯈ꯭ꯔꯕ ꯄꯨꯛꯡ ꯑꯣꯏꯅ ꯃꯥꯗꯦ ꯑꯅꯥ ꯑꯌꯦꯛꯁ ꯃꯣꯏ ꯌꯦꯡꯕꯤꯈ꯭ꯔꯅꯦ ꯀꯩꯅꯣ ꯑꯗꯣ ꯔꯅꯥꯜ ꯔꯣ
ꯔꯣꯅꯥꯜꯗꯣꯗꯤ ꯃꯁꯥꯅ ꯍꯣꯠꯅꯖꯕꯅꯦ ꯔꯣꯅꯥꯜꯗꯣꯒꯤ ꯔꯣꯅꯥꯜꯗꯣꯒꯤ ꯄꯥ ꯌꯨ ꯊꯥꯛꯑꯒ ꯉꯥꯎꯔ ꯂꯩꯔꯦ ꯃꯥꯅ ꯑꯥ ꯃꯤꯒꯤ ꯒꯥꯔꯤ ꯆꯥꯝꯃꯒ ꯃꯃꯤꯒꯤ ꯋꯥꯏ ꯁꯦꯠꯂꯒ ꯍꯣꯠꯅꯖꯔꯛꯏꯅꯦꯕ ꯌꯦꯡꯉ
ꯑꯗꯨꯅꯤ
ꯑꯗꯨꯗ ꯒꯤ ꯃꯥꯁꯨ ꯃꯃꯥꯅ ꯃꯤ ꯑꯦꯕꯣꯔꯁꯟ ꯇꯧꯔꯅꯤ ꯀꯥꯏꯅ ꯇꯧꯔꯃꯤꯗ
ꯎꯝ
ꯌꯦꯡꯉꯣ ꯑꯁ ꯊꯤ ꯌꯦꯡꯉꯣ ꯑꯗꯨꯒ ꯑꯉꯥꯡꯗꯨꯅ ꯉꯁꯤ ꯀꯩꯅꯣ ꯑꯣꯏꯔꯤꯁꯤ ꯌꯦꯡꯉꯣ ꯑꯐꯥꯎꯕ ꯐꯨꯠꯕꯣꯂꯔ ꯑꯃ ꯑꯣꯏꯔꯛꯏꯁ ꯌꯦꯡꯉꯣ ꯊꯤ ꯑꯣꯟꯅ ꯄꯀꯅꯤꯒ
ꯔꯣꯅꯥꯜꯗꯣꯅ ꯀꯣꯆ ꯇꯧꯕ ꯌꯦꯡꯅꯤꯡꯂꯛꯈ꯭ꯔꯦꯗ ꯍꯧꯖꯤꯛꯇꯤ
ꯍꯥꯥ ꯑꯁ ꯑꯗꯨꯨꯅꯦ
ꯔꯣꯅꯥꯜꯗꯣꯅ ꯀ꯭ꯂꯕ ꯑꯃꯒꯤ ꯀꯣꯔꯣꯁ ꯇꯧꯕ ꯀ꯭ꯂꯕ
ꯑ ꯑꯗꯨ ꯑꯗꯨ ꯌꯦꯡꯅꯤꯡꯉꯦꯁꯨ ꯑꯗꯨ ꯑꯗꯨ ꯂꯥꯑꯅꯤ ꯃꯥꯎꯖ ꯐꯇꯤ ꯋꯥꯟ ꯁꯣꯏꯦꯇꯁ ꯐ ꯇꯤ ꯌꯧꯔꯝꯗꯥꯏꯗꯁꯨ ꯃꯥ ꯀꯣꯠꯁꯤꯇ ꯑꯣꯏꯔꯛꯑꯅꯤ ꯀꯅꯥ ꯀꯅꯥꯒꯤ ꯂꯝꯗꯅꯣ
ꯐꯣꯔꯇꯤ ꯐꯥꯏꯚꯀꯨꯝꯕꯗ ꯑꯣꯏꯔꯛꯑꯅꯤꯗꯃ ꯐꯤꯐꯇꯤ
ꯎ ꯎ ꯐꯣꯔꯇꯤ ꯐꯥꯏꯚ ꯀꯨꯝꯕꯗꯗꯤ ꯂꯝ ꯑꯃꯒꯤꯗ ꯑꯣꯏꯔꯛꯑꯅꯤ ꯀꯝꯄꯜꯁꯔꯤ
ꯎꯝ
ꯀꯅꯥ ꯀꯅꯥꯅ ꯂꯩꯗꯣꯏꯅꯣ ꯂꯩꯇ ꯂꯩꯅꯔꯅꯤ ꯃꯤ ꯈꯔꯅ
ꯎꯝ
ꯌꯦꯡ ꯇꯥꯔꯦ ꯑꯗꯨꯅ
ꯎꯝ ꯎꯝ ꯎꯝ ꯎꯝ ꯎꯝ ꯎꯝ ꯄꯨꯡ ꯀꯌꯥ ꯀꯌꯥ ꯇꯨꯨꯝꯒꯦ
ꯑꯩ ꯉꯁꯤꯁꯦ ꯈꯔ ꯉ ꯇꯨꯝꯒꯦꯗꯧ ꯏꯁꯥꯁꯨ ꯅꯨꯡꯉꯥꯏꯇꯦꯅꯦ ꯀꯣꯛꯁꯤ ꯆꯤꯛꯄꯅ
ꯀꯣꯛ ꯆꯤꯛꯄꯁꯦ ꯋꯥꯕꯅꯤꯅꯦ ꯍꯤꯟꯗꯥꯡꯅ ꯑꯩꯗꯤ ꯍꯦꯟꯗꯥꯡ ꯆꯥꯊꯣꯛꯈ꯭ꯔꯣ
ꯍꯤꯗꯥꯛꯁꯦ ꯆꯥꯃꯟꯗꯅ ꯌꯥꯗ꯭ꯔꯦꯅꯦ ꯑꯩꯁꯦ ꯑꯩꯒꯤ ꯃꯦꯟꯇꯦꯜꯗꯤ ꯍꯦ ꯍꯦꯟꯅ ꯁꯣꯛ ꯗꯣ ꯑꯩꯁꯦ ꯄꯔꯥꯁ ꯇ ꯆꯞꯃꯟꯕꯅ ꯌꯥꯗ꯭ꯔꯦꯅꯦ
ꯎꯝ
ꯑꯩꯗꯤ ꯃꯤꯠꯅꯁꯨ ꯄꯨꯏꯗꯦ ꯑꯗꯨꯒꯤꯅꯤꯗ
ꯑ ꯋꯥ ꯁꯥꯏꯅꯁꯀꯣꯟ
ꯅꯠꯇꯦ ꯅꯠꯇꯦ ꯑꯩꯒꯤ ꯃꯤꯠ ꯃꯔꯤꯗꯣ ꯑꯩꯗꯤ ꯃꯤꯗ ꯍꯥꯏꯗꯦꯗꯅ ꯎꯝ ꯂꯩꯃꯤꯠ ꯃꯔꯤꯗꯅ ꯌꯥꯗꯕ ꯆꯤ
ꯑꯗꯨꯅꯤ
ꯑꯩ ꯊꯕ ꯊꯕꯛ ꯊꯨꯅ ꯇꯧꯅꯤꯡꯈ꯭ꯔꯦꯅꯦ ꯑꯩ ꯑꯁ ꯌꯥꯗ꯭ꯔꯦꯅꯦ
ꯀꯥꯏꯒꯤꯅꯣ ꯑꯁ ꯑꯩꯁꯨ ꯁꯣꯝꯗ ꯊꯕꯛ ꯌꯥꯝ ꯊꯨꯅ ꯇꯧꯅꯤꯡꯉ ꯂꯩ ꯋꯥꯔ
ꯃꯆꯥ ꯑꯣꯏꯒꯦꯔꯥ ꯑꯆꯧꯕ ꯑꯣꯏꯒꯦꯔꯥ ꯑꯃ ꯀꯥ ꯐꯥꯈ꯭ꯔꯗꯤ ꯌꯥꯔꯤꯅꯦ ꯑꯩ
ꯑꯗꯨꯅꯤ ꯌꯥꯝ ꯆꯥꯎꯔꯗꯣꯏꯔꯥ ꯆꯧꯒꯗꯨꯔꯥ ꯑꯃ ꯑꯗꯨꯝ ꯀꯩꯅ ꯐꯥꯎꯖꯤꯜꯂꯛꯑꯗꯤ ꯅꯨꯡꯉꯥꯏꯔꯗꯕꯅꯤ
ꯎꯝ ꯑꯩꯗꯤ ꯑꯩꯗꯤ ꯄ꯭ꯔꯥꯏꯚꯦꯠꯇ ꯑꯣꯏꯔꯁꯨ ꯐꯪꯕ ꯐꯪꯉꯗꯤ ꯂꯧꯔꯒꯦ ꯁꯤꯅꯤ
ꯍꯣꯏ
ꯑꯩ ꯍꯟꯗꯛ ꯗꯦꯠ ꯇ꯭ꯋꯦꯟꯇꯤ ꯊ꯭ꯔꯤꯗ ꯑꯃ ꯊꯕꯛ ꯀꯤ ꯑꯃ ꯆꯠꯇꯔꯤꯕ ꯑꯗꯨꯗꯣ ꯐꯣꯔꯦꯟ ꯀꯝꯄꯅꯤꯒ ꯌꯨ ꯑꯦꯁ ꯑꯦꯒ ꯁꯝ ꯇꯥꯏꯠ ꯑꯞ ꯇꯧꯕꯅꯦꯕꯀꯣ
ꯎꯝ
ꯁꯦꯂꯦꯛꯁꯟ ꯐꯪꯉꯗꯤ ꯌꯥꯔꯦ ꯈꯜꯂꯤ ꯁꯦꯂꯦꯛꯁꯟ ꯐꯪꯉꯗꯤ ꯆꯠꯂꯒꯦꯁꯤꯅꯦ ꯑꯩꯅ ꯈꯜꯂꯁꯤ ꯇ ꯂꯧꯔꯒꯦ ꯁꯤꯅꯦ
ꯍꯗ ꯇꯥꯎꯊꯣꯛꯑꯕꯅ ꯐꯪꯅꯤ
ꯄ꯭ꯔꯥꯏꯚꯦꯠ ꯑꯣꯏꯔꯁꯨ ꯂꯧꯔꯒꯦꯁꯤꯅ ꯑꯩꯅ ꯈꯜꯂꯤ ꯑꯣꯄꯣꯔꯆꯨꯅꯤꯇꯤ ꯃꯥꯡꯍꯜꯂꯔꯣꯏꯒꯦ ꯑꯗꯨꯒ ꯄꯤ ꯑꯩꯆ ꯗꯤꯁꯦ ꯄꯥꯔꯠ ꯇꯥꯏꯝꯗ ꯑꯣꯜꯂꯒꯦ ꯊꯣꯛꯑꯒ ꯃꯅꯤꯄꯨꯔ ꯑꯣꯏꯅ ꯇꯧꯔꯒꯦ
ꯎꯝ
ꯑꯩ ꯁꯤ ꯈꯜꯗꯕꯅꯤ ꯌꯥꯗ꯭ꯔꯦ ꯍꯔ ꯂꯩꯦ ꯍꯥꯏꯗꯤ ꯐꯦꯃꯤꯂꯤ ꯄ꯭ꯂꯥꯟꯅꯤꯡ ꯍꯧꯔꯅꯤ ꯑꯗꯨꯅ ꯐꯦꯃꯤꯂꯤ ꯄ꯭ꯂꯥꯅꯤꯡ ꯍꯧꯗ꯭ꯔꯤꯉꯩꯗ ꯌꯨꯝꯁꯦ ꯁꯥꯍꯧꯒꯦ ꯈꯟꯕꯅꯦꯕ ꯑꯩꯅ
ꯎꯝꯇ ꯑ ꯑꯦꯗꯤ ꯂꯍꯣꯡ ꯑꯥ
ꯑ ꯑꯩꯈꯣꯏ ꯄꯦꯔꯦꯟꯁꯅꯗꯤ ꯌꯥꯗ꯭ꯔꯦꯅꯦ ꯑꯩꯈꯣꯏꯅꯗꯤ ꯍꯧꯣꯡꯅꯤꯡꯗ꯭ꯔꯕ ꯄꯦꯔꯦꯟꯁꯅꯗꯤ ꯍꯥꯟꯟꯅꯨꯔꯕꯅꯤꯅ ꯃꯁꯨꯡ ꯅꯤꯡꯉꯛꯄꯩ ꯇꯥꯏꯃꯤꯡ ꯂꯥꯛꯄꯅꯤꯅ ꯇꯛꯄ ꯍꯧꯔꯦꯅꯦꯕ꯭ꯔꯣ ꯌꯥꯗ꯭ꯔꯦꯅꯦ ꯅꯨꯄꯤꯤꯅꯦ ꯁꯠꯇ ꯑꯦ ꯏꯃꯥ ꯏꯄꯥꯅꯁꯨ ꯇꯛꯑꯦ ꯒ꯭ꯌꯥꯟ ꯇꯥ ꯑꯗꯨꯗ ꯊꯥ ꯁꯥꯔꯦꯗ ꯑꯩꯅꯗꯤ ꯂꯧꯔꯨꯔꯒ ꯀꯔꯤ ꯄꯤꯖꯗꯣꯏꯅꯣ ꯁꯤꯅꯤ ꯈꯜꯂꯤꯁꯦ
ꯎꯝ
ꯅꯨꯄꯤ ꯂꯧꯕꯗꯤ ꯂꯥꯛꯑꯦ ꯅꯨꯄꯤ ꯂꯧꯕꯗꯤ ꯂꯥꯛꯑꯦ ꯌꯥꯝ ꯊꯤꯅ ꯂꯥꯛꯑꯦ ꯂꯧꯔꯒ ꯑꯩꯅ ꯀꯔꯤ ꯄꯤꯖꯠꯇꯣꯏꯅꯣ ꯄꯤ ꯄꯤꯖꯔꯒ ꯊꯝꯗꯣꯏꯅꯣ ꯁꯤꯅꯦ ꯑꯩꯩꯅ
ꯑꯗꯨꯗꯒꯤꯅꯦ
ꯋꯥꯔꯦꯁ
ꯑ
ꯏ ꯁ ꯊꯕꯛ
ꯔ ꯃꯩ ꯀ ꯔꯣꯃꯤꯔꯁꯨ ꯊꯝꯣ ꯑ ꯟ꯭ꯔ ꯏꯁꯇꯤꯇ ꯁꯥꯏꯗ
ꯑꯣ ꯑꯩ ꯑꯣꯗ ꯀꯩꯅ ꯎ ꯂꯥꯛ ꯐꯗꯕꯤ ꯐꯔꯅꯤ ꯐꯅꯅꯤꯄꯥꯏꯕꯔꯣꯅꯥ
ꯑꯥꯏ ꯐꯣꯅꯅꯤꯄꯥꯏ ꯍ
ꯑꯣꯀꯦ ꯑꯣꯀꯦ ꯑꯗ ꯅꯪ ꯇꯦꯛꯁ ꯊꯥꯕ ꯈꯣꯠꯄ ꯂꯣꯏ ꯇꯥꯏꯌꯦꯕ
ꯑ
ꯑꯩꯁꯨꯦ ꯐꯣꯟꯁꯦ ꯌꯥꯗ꯭ꯔꯕꯅꯤꯅ ꯁꯤꯦꯜꯂꯔꯣꯏꯗ ꯇꯑꯒꯦ ꯐꯣꯟꯒ ꯄꯥꯏꯅꯤꯡꯗꯦꯗꯤ ꯐꯖꯕ
ꯐꯣꯟ ꯑꯅꯤ ꯄꯥꯏꯕ ꯍꯥꯏꯁꯦ ꯐꯣꯟ ꯑꯅꯤ ꯄꯥꯏꯕ ꯍꯥꯏꯁꯦ ꯇꯦꯕ꯭ꯂꯦꯠ ꯃꯤꯗꯥꯃꯟ
ꯑꯣ ꯑꯩꯁꯦ ꯇꯦꯕ꯭ꯂꯦꯠ ꯑꯃ ꯂꯩꯒꯦ ꯇꯧꯕ ꯑꯁ ꯑꯩꯁꯦ ꯑꯩ ꯈꯪꯗ꯭ꯔꯦꯅꯦ ꯑꯩ ꯀ꯭ꯔꯦꯗꯤꯠ ꯄꯥꯝ ꯀ꯭ꯔꯦꯗꯤꯠ ꯀ꯭ꯔꯦꯗꯤꯠ ꯀꯥꯔꯠ ꯄꯥꯝꯕꯅꯤꯅꯦ ꯑꯁ ꯅꯣꯏ ꯂꯩꯔꯗꯤ ꯅꯨꯡꯉꯥꯏ ꯑꯩ
ꯑ ꯀ ꯂꯩꯗꯤ ꯀꯣ ꯑꯁꯇꯁ ꯀꯝꯄ ꯍꯥꯡ ꯃꯅꯤ
ꯑꯗꯨꯅꯦ ꯑꯩ ꯂꯣꯟ ꯑꯝꯇꯗ ꯂꯧꯅꯤꯡꯕ ꯀꯅꯥ ꯀꯅꯥ ꯄꯥꯏꯖꯥꯠꯅꯣ ꯈꯪꯗꯦꯅꯦ ꯏꯃꯥꯟꯅꯕꯁꯤꯡꯗꯨ
ꯎꯝ
ꯑꯩ ꯂꯣꯟ ꯑꯝꯇ ꯂꯧꯅꯤꯡꯕꯀꯣ ꯀ꯭ꯔꯦꯗꯤꯠ ꯀꯥꯔꯠꯇꯒꯤ ꯄꯩꯁꯥꯗ ꯑꯩꯅ ꯁꯨꯝ ꯄꯤꯗꯣꯏꯅꯦꯕ
ꯊ
ꯁꯤ ꯂꯣꯟ ꯑꯃꯝꯇ ꯂꯧꯒꯦ ꯇꯧꯕ ꯈꯦꯒꯦꯔ
ꯂꯣ ꯂꯧꯕ ꯍꯥꯏꯁꯤꯦ ꯂꯧꯕ ꯌꯥꯕ꯭ꯔꯥ ꯑꯗꯨꯃꯥꯏꯅ
ꯔꯔꯤꯗꯦ ꯀꯇꯗꯤ ꯌꯥꯌꯦ
ꯍꯥꯏꯗꯤ ꯍꯥꯏꯗꯤ ꯀꯃꯥꯏꯅ ꯇꯧꯗꯧꯕꯅꯣ ꯅꯣꯅꯦ ꯑꯩꯁꯦ
ꯍꯥꯏꯗꯤ ꯐꯔ ꯑꯦꯛꯖꯥꯝꯄꯜ ꯜ ꯅꯪ ꯅꯪꯅ ꯂꯧꯗꯧꯕ ꯅꯪ ꯋꯦꯕꯁꯥꯏꯠꯇꯣ ꯍꯣꯏ ꯅꯪꯦꯕꯁꯥꯏꯠ ꯅꯠꯇ꯭ꯔꯁꯨ ꯅꯪ ꯗꯏꯔꯦꯛ ꯀꯩꯅꯣ ꯆꯠꯄ ꯌꯥꯏꯑꯕ ꯃꯣꯏꯒꯤ ꯏꯁꯇꯣꯔꯗ ꯑꯦꯅꯤ ꯏꯁꯇꯣꯔꯗ ꯂꯦꯞꯇꯣꯞ ꯑꯣꯏꯒꯦꯔꯥ ꯅꯠꯇ꯭ꯔꯒ ꯅꯪꯒꯤ ꯇꯦꯕ꯭ꯂꯦꯠ ꯑꯣꯏꯒꯦ ꯑꯦꯅꯤ ꯏꯁꯣꯔ ꯆꯪꯉꯣ ꯑꯗꯨꯒ ꯂꯣꯟ ꯂꯧꯒꯦ ꯍꯥꯏꯌꯣꯕ ꯀ꯭ꯔꯦꯗꯤꯠ ꯏꯁꯀ꯭ꯋꯥꯔꯗꯒꯤ ꯑꯦ ꯀ꯭ꯔꯦꯗꯤꯠ ꯀꯥꯔꯗꯠꯇꯒꯤ
ꯑꯣ ꯐ꯭ꯂꯤꯞꯀꯥꯔꯠꯀꯤꯇ꯭ꯔ ꯃꯤꯟꯇ꯭ꯔꯗꯤꯁꯨ ꯂꯧꯕꯤ ꯌꯥꯏꯀꯣ ꯁꯣꯞꯄꯤꯡ ꯑꯦꯞꯀꯨꯝꯕꯗꯒꯤꯁꯨ
ꯃꯖ ꯀ ꯌꯥꯗꯅꯦ
ꯎꯝ
ꯀ꯭ꯔꯦꯗꯤꯠ ꯀꯥꯔꯠꯇꯨ ꯅꯪ ꯅꯝꯃꯅꯤ ꯅꯝꯕꯔ ꯂꯣꯏ ꯅꯝꯃꯅꯤ ꯑꯗꯨꯒ ꯃꯥꯒꯤ ꯀ꯭ꯔꯦꯗꯤꯠ ꯀꯥꯔꯠꯇꯨ ꯄꯩꯁꯥ ꯀꯌꯥꯅꯣ ꯌꯦꯡꯉꯛꯀꯅꯦꯕ ꯐꯣꯔ ꯑꯦꯛꯖꯥꯝꯄꯜ ꯀ꯭ꯔꯣꯜ ꯑꯃꯒꯤꯅꯦꯒ ꯍꯥꯏꯔ ꯅꯪ ꯍꯦꯟꯅ ꯆꯥꯎꯕ ꯂꯧꯕ ꯌꯥꯗꯣꯏꯅꯦꯕ ꯄꯣꯠꯇꯣ ꯑꯗꯣ ꯂꯤꯁꯤꯡ ꯂꯥꯛ ꯇꯔꯥ ꯅꯦ ꯍꯥꯏꯗꯤꯦ ꯎ ꯂꯥꯛꯇꯔꯒꯦ ꯚꯦꯂꯨꯒꯤ ꯇꯥꯏꯞ ꯚꯦꯂꯨꯗꯨ ꯌꯧꯕ ꯄꯣꯠꯇꯣ ꯂꯧꯕ ꯌꯥꯏꯑꯕ ꯃꯥ ꯂꯩꯦ ꯌꯥꯕ ꯑꯗꯨꯗ ꯑꯗꯨꯗ ꯑꯗꯨꯅ ꯍꯦꯟꯅ ꯃꯤꯅꯁꯨ ꯂꯣꯟ ꯃꯤꯅꯁꯨ ꯍꯦꯟꯅ ꯄꯤꯅꯤꯡꯕꯅꯦꯕꯀꯣ ꯖꯦꯔꯣ ꯖꯦꯔꯣ ꯄꯔꯁꯟ ꯏꯟꯇꯔꯦꯁꯇ ꯄꯤꯒꯅꯦꯕ
ꯎꯝ
ꯀꯥꯎꯟ ꯈꯔ ꯂꯥꯛꯀꯅꯦꯕ ꯀ꯭ꯔꯦꯗꯤꯠ ꯀꯥꯔꯠꯇꯒꯤ ꯂꯧꯕꯒꯤ
ꯑꯣꯀꯦ ꯑꯣꯀꯦ
ꯑꯁ ꯑꯩꯗꯤ ꯑꯩꯈꯣꯏꯗꯤ ꯂꯩꯇꯦꯅ ꯊꯕꯛ ꯇꯧꯗꯕꯅꯤꯅ ꯊꯝꯕꯗꯤ ꯌꯥꯏ ꯑꯗꯣ ꯆꯥꯔꯖꯇꯣ ꯂꯪꯕ ꯌꯥꯝ ꯋꯥꯏꯌꯦꯕ ꯃꯣꯏꯒꯤ ꯄꯥꯔ ꯑꯦꯅꯝꯗ ꯀꯛꯄꯁꯤ ꯌꯥꯝ ꯌꯥꯝ ꯀꯛꯑꯦꯕ ꯃꯣꯏꯒꯤ ꯆꯥꯔꯖꯇꯣ
ꯑꯁ ꯆꯥꯔꯖ ꯌꯥꯝ ꯀꯛꯑꯗꯤ ꯑꯗꯨꯝ ꯃꯥꯡꯉꯅꯤ ꯗꯤꯐ
ꯏꯟꯀꯝ ꯂꯩꯕ ꯃꯤꯗꯨꯗꯤ ꯀꯥꯟꯅꯩꯌꯦꯕꯀꯣ ꯏꯟꯀꯝ ꯂꯩꯇꯕ ꯑꯈꯣꯏꯖꯤꯗꯤ ꯋꯥꯏꯌꯦꯕ ꯍꯥꯏꯕꯗꯤ ꯏꯟꯀꯝ ꯂꯩꯕ ꯃꯤꯗꯤ ꯐꯣꯔ ꯑꯦꯛꯖꯥꯝꯄꯜ ꯅꯪꯁꯦ ꯑꯦꯚ꯭ꯔꯤ ꯅꯪꯁꯦ ꯁꯚꯦꯟꯇꯤ ꯊꯥꯎꯖꯟ ꯆꯥꯔꯦ ꯈꯜꯂꯣꯕꯀꯣ
ꯍꯣꯏ
ꯅꯪꯒꯤ ꯅꯪꯁꯦ ꯀ꯭ꯔꯦꯗꯤꯠ ꯀꯥꯔꯗ ꯁꯦꯝꯃꯣ ꯆꯥꯔꯖꯇ ꯅꯪ ꯂꯨꯄꯥ ꯂꯤꯁꯤꯡ ꯑꯃꯃꯝ ꯀꯛꯑꯁꯦꯕ ꯑꯦꯕ꯭ꯔꯤ ꯑꯦ ꯄꯔ ꯑꯦꯅꯝꯗ ꯑꯗ ꯅꯪ ꯁꯦ ꯄꯩꯁꯥ ꯂꯩꯇ꯭ꯔꯗꯤ ꯃꯣꯏꯒꯤ ꯀ꯭ꯔꯦꯗꯤꯠ ꯀꯥꯔꯠꯇꯤ ꯅꯪ ꯂꯣꯟ ꯂꯧꯕ ꯌꯥꯏꯌꯦꯕ ꯋꯥꯟ ꯂꯥꯛ ꯇꯨ ꯂꯥꯛ ꯂꯧꯕ ꯌꯥꯅꯤꯕ
ꯎꯝ
ꯑꯗꯨꯃꯥꯏꯅ ꯇꯧꯕ ꯌꯥꯏꯑꯦꯕ ꯂꯣꯟꯁꯨ ꯂꯧꯕ ꯂꯣꯏ ꯌꯥꯏꯑꯦꯕ ꯀ꯭ꯔꯦꯗꯤꯠ ꯀꯥꯔꯗꯇ ꯌꯥꯗꯕ ꯂꯩꯇꯦꯕ ꯑꯩꯒꯤ ꯁꯦꯂꯔꯤꯒꯤ ꯃꯇꯨꯡꯏꯟꯅ ꯂꯣꯟ ꯂꯧꯕ ꯌꯥꯔꯛꯀꯅꯦꯕ
ꯎꯝ
ꯑꯗꯨꯒꯤꯅꯦꯗ ꯀꯔꯦꯗꯤꯠ ꯀꯥꯔꯗꯀꯤ ꯅꯨꯡꯉꯥꯏꯕꯁꯦ ꯑꯗꯨꯒꯤꯅꯤꯗ
ꯑꯗꯨꯅꯤ ꯑꯗꯨꯅꯤ ꯌꯥꯏ ꯌꯥꯏ ꯌꯥꯏ
ꯁꯥꯏ
ꯎ ꯐꯥꯏ ꯎꯝ ꯐꯥꯏ
ꯑ ꯏꯃꯥ ꯏꯄꯥꯁꯤꯡꯁꯦ ꯄꯩꯁꯥ ꯄꯥꯏꯔꯝꯃꯗꯤ ꯊꯕꯛꯀ ꯇꯧꯔꯝꯃꯗꯤ ꯈꯟꯕꯗꯀꯣ
ꯃꯥꯅꯤ ꯑꯩꯈꯣꯏꯒꯤ ꯑꯩꯈꯣꯏꯒꯤ ꯑꯩꯈꯣꯏ ꯇꯧꯔꯛꯄ ꯉꯥꯏ ꯅꯤ ꯃꯣꯏꯗꯤ ꯅꯠ ꯑꯩꯈꯣꯏ ꯑꯩꯉꯣꯟꯗ ꯑꯣ ꯐꯝꯃꯤꯅꯦꯕ
ꯍꯣꯏ ꯅꯣꯏ ꯅ ꯐꯦꯃꯥꯂꯤ ꯀꯌꯥꯅꯣ
ꯑꯩꯈꯣꯏꯁꯦ ꯏꯆꯤꯜ ꯏꯅꯥꯎ ꯃꯔꯤ ꯁꯨꯏ
ꯅꯨꯄꯥ ꯀꯌꯥ ꯅꯨꯄꯤ ꯀꯌꯥ
ꯅꯨꯄꯥ ꯑꯍꯨꯝ ꯅꯨꯄꯤ ꯑꯃ
ꯑꯣ ꯑꯗꯨꯗꯤ ꯅꯪ ꯍꯣꯏ ꯑꯇꯣꯝꯕ ꯑꯣꯔ ꯅꯨꯄꯤꯅ ꯑꯇꯣꯝꯕ ꯑꯇꯣꯝꯕꯤ
ꯅꯨꯄꯤ ꯏꯆꯟ ꯅꯨꯄꯤ ꯈ꯭ꯋꯥꯏꯗꯒꯤ
ꯍꯣꯏꯗ ꯇꯣꯝꯕꯤꯌꯣ ꯑꯣꯀꯦ ꯑꯣꯀꯦ ꯑꯗꯨꯑꯣꯗꯤ ꯅꯪꯅ ꯍꯣꯏ ꯐꯥꯔꯁ ꯆꯠꯇꯅ ꯊꯕꯛ ꯇꯧꯕꯗ꯭ꯔꯣ
ꯍꯣꯏ ꯏꯟꯕ
ꯍꯣꯏ ꯊꯕꯛ ꯇꯧꯕꯁꯤꯅ ꯅꯍꯪ ꯀꯩꯅꯣꯒꯤ ꯀꯩꯅꯣꯗ ꯊꯕꯛ ꯇꯧꯕꯗꯣ
ꯍꯣꯏ ꯍꯣꯏ
ꯌꯥꯎ ꯍꯥꯏꯥꯏ ꯃꯤꯗ ꯑꯕ ꯑꯃꯗꯨꯗ ꯑꯗꯨꯒ ꯑ ꯅꯪ ꯂꯩꯔꯦ ꯃꯊꯪꯗꯤ
ꯃ ꯊꯪꯒꯅꯥ
ꯅꯪꯒꯤ ꯃꯈꯥꯗ ꯂꯩꯕ꯭ꯔꯥ ꯅꯪꯒꯤ ꯃꯊꯛꯇ ꯑꯅꯤꯔ
ꯑꯩꯅ ꯌꯥꯏꯃ
ꯑꯣꯀꯦ ꯑꯣꯀꯦ ꯑꯣꯀꯦ
ꯎꯝ ꯑꯩꯒꯤ ꯃꯈꯥꯗ ꯑꯃ ꯅꯝ ꯄꯥꯝꯃ ꯂꯩ
ꯎꯝ ꯀꯩꯗꯧꯔꯤꯕꯔꯤꯕꯣ ꯃꯣꯏꯅ
ꯃꯥꯁꯤ ꯍꯧꯖꯤꯠꯁꯤ ꯃꯥꯁꯤ ꯂꯩꯥꯏ ꯇꯝꯕ ꯂꯣꯏꯔꯦ ꯑꯗꯨꯝ ꯂꯩꯒꯤꯗ ꯃꯥꯁꯦ
ꯑꯣꯦ ꯑꯦꯛꯖꯥꯝ ꯊꯥꯅꯉꯥꯏꯒ ꯂꯩꯕ
ꯁꯨꯝ ꯊꯥꯕꯅꯤꯅ ꯃꯥꯁꯦ ꯕꯤꯖꯤꯅꯦꯁꯀꯤ ꯇꯥꯏꯞꯇ ꯀꯣ
ꯎꯝ ꯍꯝꯝ
ꯎ ꯈꯨꯅꯔꯤ